ꯍꯥ ꯍꯜꯂꯣ
ꯍꯜꯂꯣ ꯇꯥꯥꯕꯔꯣ
ꯇꯥꯢꯌꯦ
ꯀꯩꯗꯧꯔꯝꯃꯤꯅꯣ
ꯀꯩꯁꯨ ꯇꯧꯗꯦ ꯐꯝꯃꯒ ꯂꯩꯌꯦ ꯅꯪꯗꯤ
ꯑꯩꯁꯨ ꯆꯥꯛ ꯊꯣꯡꯉꯤ ꯆꯥꯛ ꯆꯔꯕꯣ
ꯎꯝ ꯆꯥꯔꯦ ꯑꯩꯈꯣꯏꯗꯤ ꯅꯣꯏꯗꯤ ꯀꯩ ꯌꯦꯡꯁꯥꯟ ꯊꯣꯡꯗꯣꯏꯅꯣ ꯉꯥꯁꯤ
ꯑꯩꯈꯣꯏꯁꯦ ꯏꯃꯥꯟꯅꯕꯤ ꯑꯅꯤꯒ ꯑꯩꯈꯣꯏ ꯄꯨꯜꯂꯒ ꯌꯦꯟꯁꯥꯡ ꯑꯍꯥꯎꯕ ꯆꯁꯤꯦ ꯇꯧꯔꯤꯌꯦ
ꯀꯅꯥ ꯀꯅꯥ ꯂꯩꯔꯤꯅꯣ
ꯑꯗꯨꯗꯤ ꯢꯊꯟꯗ ꯂꯩꯌꯦ ꯢꯃꯥꯟꯅꯕꯤ ꯃꯣꯏ ꯀꯥ ꯑꯃꯗ ꯂꯩꯈ꯭ꯔꯦ ꯅꯪꯗꯤ ꯀꯩ ꯏꯟꯁꯥꯡ ꯆꯥꯔꯦ
ꯀꯩ ꯍꯥꯢꯅꯣ
ꯀꯩꯁꯪ ꯆꯥꯔꯤꯅꯣ
ꯀꯩ ꯍꯥꯢꯅꯣ ꯇꯗꯦ
ꯀꯟꯁꯥꯡ ꯆꯥꯔꯀꯦ
ꯉꯁꯤ ꯑꯂꯨꯒꯗꯥ
ꯎꯝ ꯍꯧꯕ꯭ꯔꯣ
ꯎꯝ ꯏꯗ ꯑ ꯍꯥꯎꯗꯗ ꯑꯩꯅ ꯊꯣꯡꯕꯅꯦ
ꯅꯪꯅ
ꯎꯝ
ꯌꯦꯝ ꯐꯥꯕ ꯃꯥꯂꯤꯛ
ꯎ
ꯑꯩꯒꯤ ꯅꯨꯄꯥꯁꯦ
ꯅꯃꯥꯟꯅꯕꯤ ꯁꯤꯡꯗꯤ ꯀꯥꯢ ꯆꯠꯈꯔꯀꯦ
ꯃꯥ ꯃꯣꯏ ꯀꯥ ꯑꯃꯗ ꯂꯩꯔꯦ
ꯃꯤ ꯀꯌꯥ ꯂꯩ ꯃꯤ ꯀꯌꯥ ꯂꯩꯔꯤꯅꯣ ꯅꯣꯏ
ꯑꯍꯨꯝ ꯉꯁꯤꯗꯣ ꯑꯍꯨꯝ ꯑꯍꯨꯝ ꯂꯩꯗꯣꯏꯅꯤ ꯑꯝ ꯄꯝꯕꯔꯣ ꯀꯣꯜ ꯇꯧꯅꯤꯡꯕ꯭ꯔꯣ
ꯃꯅꯤ ꯇꯧꯖꯤꯗ
ꯋꯥꯔꯤ ꯁꯥꯅꯤꯡꯕ꯭ꯔꯣ ꯃꯣꯏꯒ
ꯁꯥꯟꯅꯅꯤꯡꯒꯤꯦ
ꯀꯔꯤꯒꯤ ꯍꯪꯂꯛꯏꯅꯣ ꯑꯗꯨꯗꯤ
ꯀꯩꯅꯣ ꯀꯅꯥ ꯀꯅꯥ ꯂꯩꯔꯤꯅ ꯃꯍ ꯍꯪꯕꯣꯅꯤ ꯀꯥꯏꯅꯤ ꯑꯩꯅꯤ ꯀꯥꯏ ꯆꯦ ꯇꯥꯏꯕ
ꯍꯌꯦꯡ ꯑꯩꯈꯣꯏ ꯑꯦꯛꯖꯥꯝ ꯂꯩꯌꯦ ꯑꯦꯛꯖꯥꯝ ꯑꯃꯨꯛ ꯆꯠꯂꯅꯤ ꯎꯗꯤꯦ ꯅꯪꯗꯤ ꯅꯪ ꯊꯕꯛ ꯁꯨꯕ꯭ꯔꯥ
ꯑ ꯌꯥꯦꯅ
ꯊꯕꯛ ꯁꯨꯕ꯭ꯔꯥ ꯅꯪ
ꯖꯤꯨꯀꯥꯥꯟꯅꯤ ꯁꯄꯤ ꯑꯗꯨꯝ ꯂꯩꯗ ꯍꯥ ꯑꯃꯒꯨꯝꯕ ꯂꯩꯔꯗꯤ ꯊꯣꯏꯗꯣꯛ ꯃꯐꯝꯗ ꯑꯃꯨꯛ ꯆꯠꯇꯣꯏꯕ
ꯑꯣ ꯄꯩꯁꯥ ꯇꯥꯂꯨ ꯍꯣꯏ
ꯅꯣꯏ ꯃꯥꯍꯣꯏꯗꯤ ꯀꯩꯀꯩ ꯊꯕꯛ ꯁꯨꯔꯒ ꯂꯩꯒꯦ
ꯑꯗꯨꯝ ꯂꯩꯔꯤꯗ ꯑꯩꯈꯣꯏ ꯃꯥꯗꯤ ꯊꯕꯛ ꯇꯧꯗꯦ ꯊꯕꯛ ꯁꯨꯗꯦ
ꯅꯣꯏ ꯆꯤꯟꯅ ꯀꯌꯥ ꯅꯣꯏꯒꯤ ꯐꯦꯃꯤꯂꯤꯁꯤ ꯆꯤꯟꯅꯣꯛ ꯌꯥꯅꯣ
ꯎꯝ ꯇꯥꯕ꯭ꯔ
ꯆꯤꯅ ꯀꯌꯥ ꯁꯨꯔꯒꯤ
ꯑꯗꯣ ꯌꯥꯗꯧ ꯃꯥꯟꯗꯦꯕ ꯈꯪꯕ꯭ꯔꯥ
ꯎꯝ
ꯇꯣꯍꯌꯦꯗꯤ
ꯀꯩꯅꯣ ꯍꯜꯂꯣ ꯎꯝ ꯇꯥꯑꯦ
ꯍꯜꯂꯣ
ꯑꯧ ꯇꯥꯏꯌꯦ ꯇꯥꯗꯕ꯭ꯔꯣ ꯅꯣꯏ ꯑꯦꯛꯖꯥꯝꯁꯤ ꯀꯔꯤ ꯑꯦꯛꯖꯥꯝꯅꯣ ꯑꯣ ꯇꯥꯏꯌꯦ ꯇꯥꯗꯕ꯭ꯔꯣ
ꯇꯥꯏ ꯇꯥꯏ
ꯀꯩ ꯑꯦꯗꯝ ꯅꯣꯕ ꯅꯣꯁꯦ
ꯀꯩꯗꯧ ꯔꯣꯃꯤꯅꯣ ꯍꯧꯖꯤꯛꯇꯤ
ꯐꯝꯃꯒ ꯂꯩꯗ ꯐꯃꯨꯡꯗ ꯂꯥꯏꯠ ꯂꯥꯛꯇꯕꯒꯤ ꯂꯥꯏꯠ ꯉꯥꯏꯕ ꯑꯝꯕꯗ ꯄꯊꯥꯒꯤ ꯍꯀ
ꯅꯣꯏꯗ ꯅꯣꯡꯖꯨꯕ꯭ꯔꯥ
ꯎꯝ
ꯑ
ꯅ ꯇꯅ ꯅꯗꯤ ꯇꯥꯗꯦ ꯑ ꯇꯔꯌꯦ ꯇꯥ
ꯇꯥꯗꯕ꯭ꯔꯣ
ꯍꯜꯂꯣ
ꯍꯜꯂꯣ
ꯎꯝ ꯑꯗꯣ ꯇꯥꯕ꯭ꯔꯣ
ꯍꯜꯂꯣ
ꯍꯜꯂꯣ ꯇꯥꯏꯌꯦ ꯇꯥꯏꯌꯦ
ꯇꯕ꯭ꯔ
ꯍꯂꯣ ꯇꯥꯕ꯭ꯔꯣ
ꯇꯔꯗꯤ ꯈꯨꯃ ꯑꯣ ꯇꯧꯔ
ꯎꯝ ꯇꯥꯏꯌꯦ ꯇꯥꯏ
ꯀꯩꯒꯤꯔꯣ ꯅꯈꯣꯟ ꯇꯥꯗꯦ ꯁꯨꯝ ꯁꯨꯡꯇꯥ ꯇꯥꯗꯦ
ꯍꯜꯂꯣ
ꯀꯩ ꯇꯧꯔꯝꯃꯤꯅꯣ
ꯐꯝꯃꯦ ꯐꯝꯃꯦ ꯐꯝꯂꯒ ꯂꯩꯌꯦ ꯅꯪꯗꯤ ꯇꯥꯕ꯭ꯔꯣ
ꯆꯥꯏꯑꯦ ꯍꯧꯖꯤꯛꯇꯤ ꯇꯥꯏꯌꯦ ꯀꯩ ꯇꯧꯔꯝꯃꯤꯅꯣ
ꯀꯩꯁꯨ ꯇꯧꯗꯌꯦ ꯐꯝꯔꯒ ꯂꯩꯌꯦꯕ
ꯃꯄꯥꯟ ꯊꯣꯛꯂꯣ ꯅꯍꯣꯟ ꯇꯥꯗꯦ
ꯄꯥꯏ ꯀꯣ ꯗꯨꯗꯤ ꯉꯥꯛꯇꯪ ꯄꯥꯏꯑꯣꯀꯣ
ꯇꯥꯏ ꯇꯥꯏ ꯍꯧꯖꯥꯛ ꯇꯤ ꯇꯕꯔ
ꯎꯝ ꯇꯥꯏ ꯅꯣꯏ ꯌꯦꯟꯖꯥꯡꯁꯦ ꯌꯦꯟꯂꯣ ꯑꯣꯛꯂꯣ ꯍꯜꯂꯣ
ꯍꯥ
ꯌꯦꯜꯂꯕ ꯅꯣꯏꯒꯤ ꯌꯦꯟꯁꯥꯡꯗꯣ ꯌꯦꯟꯁꯥꯡ ꯑꯍꯥꯎꯕ ꯆꯥꯒꯦ ꯍꯥꯏꯗꯣ
ꯅꯦ ꯍꯤꯡꯁꯥ ꯌꯦꯟꯁꯥꯅꯦ ꯅꯪ ꯌꯦꯟ ꯁꯥ ꯄꯝꯕ꯭ꯔ
ꯄꯥꯝꯃꯦ ꯍꯥꯥꯎꯑꯦ
ꯑꯣꯛ ꯄꯥꯝꯕ꯭ꯔꯥ ꯌꯦꯟꯁꯥ ꯄꯥꯝꯕ꯭ꯔꯥ
ꯑꯩꯗꯤ ꯉꯥ ꯑꯣꯏꯅ ꯄꯥꯝꯃꯦꯗ
ꯅꯪꯁꯦꯞ ꯅꯦꯠꯁꯦ ꯐꯠꯇꯕ ꯃꯥꯂꯦꯗ
ꯐꯖꯅ ꯇꯥꯗꯕ꯭ꯔꯣ
ꯇꯥꯗꯦ ꯇꯥꯗꯦ ꯑꯁ ꯍꯧꯖꯤꯛꯅ ꯇꯥꯏꯑꯌꯦ ꯃꯄꯥꯟ ꯊꯣꯛꯂꯛꯑꯣ
ꯍꯧꯖꯤꯛꯇꯤ ꯀꯩꯅꯣꯅ ꯂꯩꯔꯤ ꯃꯄꯥꯟꯗ ꯂꯩꯔꯤꯌꯦ ꯅꯣꯡ ꯇꯥꯕꯒꯤ ꯃꯄꯥꯟ ꯊꯣꯛꯄ ꯌꯥꯗꯕ꯭ꯔꯥ
ꯀꯦꯔꯝꯗꯎ ꯃꯥꯟꯗ꯭ꯔꯦ ꯐꯖꯅ ꯇꯥꯗꯦ ꯃꯄꯥꯟ ꯇꯣꯂꯑꯣ
ꯃꯄꯥꯟ ꯊꯣꯛꯏꯉꯩꯗꯣ ꯅꯣꯡ ꯇꯥꯕ ꯑꯗꯨꯒꯤ ꯃꯄꯥꯟ ꯊꯣꯛꯄ ꯐ ꯅꯨꯅꯨꯡꯉꯥꯏꯇ ꯋꯥ
ꯇꯧꯔꯤꯅꯣ
ꯍꯜꯂꯣ
ꯎꯝ ꯅꯣꯏꯒꯤꯅꯦꯋꯥꯛꯁꯦ ꯁꯧꯅꯤꯡꯕ ꯐꯥꯎꯔꯛꯏꯗ
ꯀꯩꯅꯣ ꯅꯦꯠꯋꯥꯛ ꯁꯧꯔꯒ ꯀꯩꯗꯧꯒꯦ ꯍꯥꯏꯅꯣꯅ ꯅꯜꯕꯣꯕꯨ ꯊꯨꯕ ꯌꯥꯕꯅꯦ ꯅꯦ ꯋꯥꯗꯤ ꯑꯗꯨꯝ ꯌꯥꯗꯅꯤ ꯀ ꯑꯗꯨ
ꯇꯥꯏꯀꯣ
ꯎꯝ ꯇꯥꯏ
ꯅꯣꯏꯗ ꯅꯣꯡ ꯆꯨꯕ꯭ꯔꯥ
ꯎꯝ ꯑꯗꯣ ꯅ ꯒꯤ ꯑꯦꯛꯖꯥꯝꯗꯣ ꯗꯦꯠ ꯀꯌꯥꯗ ꯂꯣꯏꯗꯣꯏꯕ ꯎꯝ ꯇꯥꯕ꯭ꯔꯣ ꯍꯜꯂꯣ ꯇꯥꯕ꯭ꯔꯣ ꯍꯜꯂꯣ ꯍꯜꯂꯣ ꯇꯥꯕꯔꯣ
ꯇꯥꯏ ꯍꯧꯖꯤꯛ ꯇꯥꯛꯑ ꯑꯁ ꯀꯩꯒꯤꯔꯣ ꯅꯣꯡ ꯆꯨꯕ꯭ꯔꯥ
ꯑꯧ ꯅꯣꯏꯒꯤ ꯑꯦꯛꯖꯥꯝꯁꯦ ꯗꯦꯠ ꯀꯌꯥꯗ ꯂꯣꯏꯗꯣꯏꯅꯣꯕ ꯇꯥꯕ꯭ꯔꯣ
ꯇꯥꯕ꯭ꯔꯣꯗꯤ ꯇꯥꯏꯌꯦ ꯑꯇꯩꯗꯤ ꯇꯥꯗ꯭ꯔꯦ
ꯑꯗꯣ ꯅꯣꯏꯒꯤ ꯑꯦꯛꯖꯥꯝꯗꯣ
ꯎꯝ
ꯗꯦꯠ ꯀꯌꯥꯗ ꯂꯣꯏꯗꯣꯏꯅꯣꯕ
ꯃꯔ
ꯅꯣꯏꯒꯤ ꯑꯦꯛꯖꯥꯝꯗꯣ ꯗꯦꯠ ꯀꯌꯥꯗ ꯂꯣꯏꯗꯣꯏꯅꯣ
ꯅꯣꯡ ꯆꯨꯕ꯭ꯔꯣ
ꯍꯣꯏ
ꯑꯗꯨꯗꯒꯤꯅꯤꯅꯦ
ꯑꯗꯣ ꯅꯪꯒꯤ ꯑꯦꯛꯖꯥꯝꯗꯣ
ꯎꯝ
ꯕꯦꯠ ꯀꯌꯥꯗ ꯂꯣꯏꯗꯣꯏꯅꯣꯕ ꯇꯥꯗꯕ꯭ꯔꯣ
ꯑꯁ ꯇꯥꯗꯦ ꯇꯥꯗꯕ꯭ꯔꯣ ꯍꯥꯏꯔꯗꯤ ꯇꯥꯏ ꯑꯃꯨꯛꯀ
ꯅꯪꯒꯤ ꯑꯦꯛꯖꯥꯝ ꯅꯠꯇꯦ ꯅꯪ ꯅꯪ ꯅꯪꯅ ꯍꯥꯏꯕꯗꯤ ꯑꯩ ꯂꯣꯏ ꯇꯥꯏꯌꯦꯕ ꯑꯗꯨ ꯅꯪꯒꯤ ꯑꯦꯛꯖꯥꯝꯗꯣ ꯗꯦꯠ ꯀꯌꯥꯗ ꯂꯣꯏꯗꯣꯏꯅꯣꯕ ꯇꯥꯕ꯭ꯔꯣ ꯍꯜꯂꯣ ꯍꯜꯂꯣ
ꯀꯥꯏꯗ ꯂꯥꯏꯕ꯭ꯔꯥ ꯅꯍꯧꯖꯤꯛ
ꯎꯝ ꯇꯥꯏꯕ ꯅꯪꯅ ꯍꯥꯏꯒ ꯑꯩ ꯂꯣꯏ ꯇꯥꯏꯌꯦ ꯅꯪ ꯅꯪꯅ ꯍꯥꯏꯔꯗꯤ ꯑꯩ ꯂꯣꯏ ꯇꯥꯏꯌꯦ
ꯇꯥꯕ꯭ꯔꯣ
ꯎꯝ ꯇꯥꯏ
ꯑꯁ ꯈꯟꯗꯔꯤꯗ ꯑꯗꯨꯗꯤ
ꯇꯥꯕ꯭ꯔꯣ
ꯑꯀꯍꯧ ꯑꯛꯖꯥꯝꯗꯣ